ꯁꯤꯗ ꯋꯥ ꯋꯥ ꯉꯥꯡꯉꯒ ꯂꯩꯌꯦꯀꯣ
ꯅꯪ ꯅꯪ ꯅꯪꯒꯤ ꯈꯣꯖꯦꯜꯗꯣ
ꯎꯝ
ꯇꯥꯕ ꯃꯇꯝꯗ ꯑꯩꯒꯤ ꯀꯔꯤ ꯍꯥꯏꯁꯤꯔꯥ ꯏꯁꯥꯁꯦ ꯄꯨꯛꯅꯤꯡ ꯅꯨꯡꯉꯥꯏꯕ ꯃꯥꯜꯂꯦꯅꯦ
ꯐꯥꯔꯦꯅꯦ ꯑꯗꯨ ꯑꯣꯏꯔꯗꯤ
ꯎꯝ ꯕꯤꯇꯃꯤꯟ ꯅꯪ ꯕꯤꯇꯤꯝ ꯅꯪꯒꯤ ꯅꯪꯒꯤ ꯈꯣꯖꯦꯜꯗ ꯕꯤꯠ ꯃꯤꯟ ꯂꯩꯔꯝꯕ ꯑꯣꯏꯕ꯭ꯔꯥ
ꯑꯩꯁ ꯅꯪꯒꯤꯁꯤꯗꯤꯀꯣ ꯐꯖꯅ ꯐꯖꯅ ꯉꯥꯡꯕ ꯍꯩꯪ ꯑꯗꯨꯃꯥꯏꯅ ꯉꯥꯡꯕ ꯍꯩꯕ ꯈꯣꯏꯖꯅ ꯄꯤ ꯌꯥꯝ ꯀꯣꯏ ꯍꯥꯏꯒꯟꯕꯅꯦꯀꯣ
ꯑꯁ ꯇꯁꯦꯡꯅ ꯍꯥꯏꯕꯤꯒꯦ ꯑꯩ ꯅꯨꯄꯥ ꯑꯩ ꯅꯨꯄꯥꯅꯦ ꯑꯗꯨ ꯅꯨꯄꯤ ꯍꯧꯖꯤꯛ ꯐꯥꯎ ꯅꯨꯄꯤ ꯑꯩ ꯈꯣꯏꯅꯥꯗ꯭ꯔꯤ
ꯅꯪꯅ ꯍꯧꯖꯤꯛ ꯍꯥꯏꯗꯣꯛꯂ ꯑꯗꯣ ꯑꯩ ꯅꯨꯄꯥꯅꯤ ꯍꯥꯏꯕꯗ ꯑꯩꯒꯤ ꯑꯩꯅ ꯇꯥꯕꯗ ꯑꯩ ꯄꯤꯅꯦ ꯊꯕ ꯨꯨꯝꯇꯥ
ꯍꯣꯏ ꯍꯣꯏ ꯅꯨꯄꯤꯅꯦꯁꯨꯗꯤ
ꯎꯝ ꯅꯪꯅ ꯍꯧꯖꯤꯛꯐꯥꯎ ꯅꯨꯄꯤ ꯀꯣꯏꯔꯒ ꯂꯩꯕꯗꯣ ꯅꯨꯄꯥ ꯀꯣꯏꯒꯦ ꯇꯧꯕ꯭ꯔꯣ
ꯍꯧꯖꯤꯛ ꯑꯉꯥꯡ ꯑꯉꯥꯡꯕꯨꯗꯤ ꯅꯠꯇ꯭ꯔꯦꯗꯣ ꯉꯜꯂꯤꯦ
ꯑꯗꯣ ꯑꯁꯤ ꯃꯇꯥꯡꯗꯗꯤ ꯑꯃꯨꯛꯀ ꯑꯉꯥꯡ ꯁꯥꯅꯤꯡꯕ ꯈꯔ ꯂꯩꯔꯦꯅ ꯑꯃꯨꯛꯀ ꯑꯍꯜ ꯁꯥꯅꯤꯡꯕ ꯅꯪꯉꯤ ꯁꯤꯗꯤꯀꯣ ꯌꯥꯏ
ꯑꯩ ꯑꯩꯗꯤ ꯑꯩ ꯑꯩꯗꯤ ꯑꯩꯈꯣꯏ ꯑꯩꯈꯣꯏ ꯑꯩꯒꯤ ꯑ
ꯏꯌꯥꯝꯕꯁꯤꯡꯀꯣ
ꯎꯝ
ꯑꯩꯒꯤ ꯏꯌꯥꯝꯕꯁꯤꯡ ꯐꯥꯎ ꯅꯨꯄꯤ ꯍꯧꯖꯤꯛ ꯊꯤꯗ꯭ꯔꯤꯀꯥꯟꯗ ꯑꯩ ꯀꯃꯥꯏꯅ ꯊꯤꯗꯣꯏꯅꯣ
ꯑꯗꯣ ꯃꯣꯏ ꯃꯌꯥꯝꯈꯣꯏꯅ ꯎꯝ ꯅꯨꯄꯤꯒꯨꯝꯕ ꯊꯤꯗꯗꯤ ꯑꯇꯣꯝꯕ ꯅꯍꯥꯟꯅ ꯄꯨꯔꯛꯑꯦ ꯍꯅꯕꯅꯤꯀꯣ ꯑꯩꯈꯣꯏꯗꯤ ꯈꯪꯗꯦ
ꯅꯪ ꯅꯪꯁꯨ ꯅꯨꯄꯥ ꯅꯨꯄꯥꯒꯤꯗꯤ ꯐꯖꯅ ꯈꯪꯉꯦ
ꯅꯨꯄꯥ ꯃꯔꯝꯗꯤ ꯌꯥꯝ ꯈꯪꯉꯦ ꯍꯥꯏꯕ꯭ꯔꯣ
ꯍꯣꯏ
ꯑꯍꯥꯟꯕꯅꯦ ꯀꯔꯤꯅꯣ ꯃꯤ ꯃꯌꯥꯝꯅ ꯉꯥꯡꯕꯗꯣ ꯏꯇꯝ ꯇꯥꯏꯌꯦ
ꯑꯗꯨꯗꯤ ꯅꯨꯄꯥ ꯅꯨꯄꯥ ꯀꯌꯥ ꯅꯪꯅ ꯑꯍꯨꯟꯗꯣꯈ꯭ꯔꯦ
ꯃꯁꯤꯡ ꯊꯤꯕ ꯉꯝꯗ꯭ꯔꯦ
ꯑꯗꯨꯒꯤ ꯅꯪꯒꯤ ꯗꯥꯏꯂꯣꯛꯁꯦ ꯂꯣꯏ ꯈꯪ ꯍꯪꯉꯦꯕꯀꯣ
ꯑꯃꯔꯛ ꯋꯥ ꯉꯥꯡꯊꯣꯛꯂꯛꯄꯗ ꯌꯥꯗ꯭ꯔꯗꯤ ꯑꯗꯨꯝ ꯍꯨꯟꯗꯣꯛꯈ꯭ꯔꯦ ꯑꯩꯗꯤ
ꯅꯪ ꯅꯪ ꯃꯤꯡꯒ ꯆꯅꯥꯗꯦꯍꯦ
ꯃꯕꯨ ꯃꯥꯟꯕ꯭ꯔꯥ ꯑꯩꯅ ꯑꯗꯨꯃꯥꯏ ꯍꯥꯏꯕꯗꯣ ꯃꯥꯜꯂꯦ ꯍꯥꯏꯌꯣ ꯍꯣꯏ ꯃꯥꯜꯂꯦ ꯑꯗꯨꯝꯍꯥꯏꯌꯣ ꯑꯩꯁꯨ ꯃꯥꯅꯤꯡꯉꯥꯏ ꯑꯗꯨꯝ ꯀꯟꯅ ꯉꯥꯡꯂꯤꯅꯤ ꯁꯤꯗꯀꯣ ꯑꯗꯨꯗ ꯃꯥꯟꯗ꯭ꯔꯗꯤ ꯑꯩꯅ ꯋꯥꯔꯤꯕꯁꯦ ꯀꯩꯝ ꯀꯥꯟꯅꯗꯦ
ꯌꯥꯦꯔꯦ ꯍꯣꯔꯦꯟ ꯆꯥꯛ ꯌꯦꯟꯁꯥꯡ ꯑꯍꯥꯎꯕ ꯊꯣꯡꯉꯥꯏ ꯂꯥꯛꯀꯦ
ꯊꯣꯡꯕꯤꯒꯤꯅꯦ ꯊꯣꯡꯕꯤꯒꯤꯅꯦ ꯆꯝꯐꯨꯠ ꯑꯩ ꯆꯝꯐꯨꯣꯏ ꯈꯛꯇꯅꯦ ꯊꯣꯡꯕ ꯍꯩꯕ ꯆꯥꯛ ꯌꯦꯟꯁꯥꯡ ꯊꯣꯡꯕ ꯍꯩꯔꯦ
ꯑꯥ
ꯑꯩꯈꯣꯏ ꯑꯩꯈꯣꯏ ꯏꯌꯥꯝꯕꯅ ꯑꯗꯨꯝ ꯍꯣꯏ ꯑꯩꯈꯣꯏ ꯑꯌꯥꯝꯕꯅ ꯑꯗꯨꯝ ꯊꯣꯡꯕꯤꯌꯦ
ꯑꯩꯒꯤ ꯏꯌꯥꯝꯕꯒ ꯏꯅꯦ ꯑꯩꯈꯣꯏꯅ ꯑꯗꯨꯝ ꯊꯣꯡꯕꯤꯌꯦ ꯑꯩ ꯆꯥꯛ ꯏꯟꯁꯥꯡ ꯑꯃ ꯊꯣꯡꯕ ꯍꯩꯇꯦ ꯆꯝꯐꯨꯠꯂꯤ ꯍꯩꯌꯦ
ꯑ
ꯑ
ꯆꯝꯐꯨꯠ ꯆꯝꯐꯨꯠ ꯑꯣꯏꯔꯁꯨ ꯌꯦꯔꯨꯝꯅ
ꯎꯝ ꯌꯦꯔꯨꯝꯅꯦ
ꯅꯪꯁꯦ ꯄ꯭ꯔꯤꯊꯤꯕꯤꯗ ꯅꯪ ꯅꯪꯁꯦ ꯌꯥꯝ ꯅꯨꯡꯉꯥꯏꯕ ꯃꯥꯜꯂꯦꯅꯦ ꯈ꯭ꯋꯥꯏꯗꯒꯤ
ꯑꯁ ꯑꯗꯨꯅꯦ ꯅꯣꯏꯁꯨ ꯅꯨꯡꯉꯥꯏꯕ ꯇꯝꯃꯣ
ꯅꯪꯅ ꯇꯝꯕꯤꯌꯣ ꯑꯩꯈꯣꯏꯗꯤ ꯂꯥꯏꯔꯕꯅꯤꯅ ꯂꯥꯏꯔꯕꯅꯤꯅꯀꯣ ꯉꯥꯏꯕ ꯐꯪꯗꯦꯕ
ꯑꯗꯣ ꯂꯥꯏꯔꯁꯨ ꯅꯨꯡꯉꯥꯏꯗ꯭ꯔꯒ ꯂꯩꯕ ꯌꯥꯗꯦ ꯍꯥꯏꯕ ꯂꯩ ꯗꯅ ꯋꯥꯔꯁꯨ ꯑꯗꯨꯝ ꯅꯨꯡꯉꯥꯏꯕ ꯅꯨꯡꯉꯥꯏꯕ ꯇꯝꯕ ꯌꯥꯏꯗꯅ ꯀꯃꯨꯛ ꯀ ꯍꯥꯏꯗꯤ ꯀꯅꯥ
ꯑꯗꯣ ꯇꯝꯕꯤꯌꯣ ꯍꯥꯏꯕꯅꯦ
ꯏꯁ ꯅꯨꯡꯉꯥꯏꯕꯗꯤ ꯅꯣꯏ ꯄꯨꯛꯅꯤꯡꯗꯒꯤ ꯑꯗꯨꯝ ꯊꯣꯛꯑꯒ ꯅꯨꯡꯉꯥꯏꯗꯣꯏꯕꯅꯦ ꯇꯝꯕ ꯌꯥꯕ ꯄꯣꯠꯅ ꯅꯨꯡꯉꯥꯏꯕ ꯍꯥꯏꯕꯁꯦ
ꯍꯝ ꯑꯩ ꯅꯣꯠꯕꯨꯛꯪ ꯅꯪꯉꯣꯟꯗ ꯑꯩ ꯄꯦꯟ ꯑꯃꯒ ꯅꯣꯠꯕꯨꯛ ꯑꯃꯒ ꯄꯥꯏꯔꯒ ꯂꯥꯛꯈꯤꯀꯣ ꯁꯤ ꯇꯥꯝꯅꯤꯡꯉꯥꯏ
ꯄꯥꯏꯔꯛꯇ꯭ꯔꯁꯨ ꯌꯥꯏꯔ ꯅꯪ ꯄꯨꯛꯅꯤꯡꯗꯒꯤ ꯑꯗꯨꯝ ꯍꯔꯥꯎꯔꯒꯀꯣ ꯑꯗꯨꯝ ꯂꯩꯌ
ꯀꯃꯥꯏꯅ ꯄꯩꯁꯥ ꯂꯩꯇꯦ ꯂꯥꯏꯔꯦ ꯀꯃꯥꯏꯅ ꯅꯨꯡꯉꯥꯏꯗꯣꯏꯅ ꯕ ꯆꯥꯛꯒ ꯌꯦꯟꯁꯥꯡ ꯍꯥꯎꯇꯦ ꯅꯨꯄꯤ ꯂꯩꯇꯦ
ꯑꯗꯣ
ꯑꯝ
ꯑꯣ ꯑꯗꯨ ꯑꯣꯏꯔꯗꯤ ꯄꯩꯁꯥ ꯌꯥꯝ ꯄꯥꯏꯕ ꯈꯣꯏꯁꯨ ꯅꯨꯡꯉꯥꯏꯇ꯭ꯔꯒ ꯂꯩꯔ ꯁꯤꯗꯤ
ꯑꯗꯨ ꯑꯗꯨꯅ ꯑꯗꯨꯅ ꯃꯈꯜ ꯑꯃ
ꯑꯗꯨꯅ ꯃꯈꯜ ꯑꯃ ꯄꯩꯁꯥ ꯄꯥꯏꯕꯁꯤꯡ ꯅꯨꯡꯉꯥꯏꯗ꯭ꯔꯒ ꯃꯣꯏꯒꯤ ꯐꯦꯃꯤꯂꯤ ꯀꯥꯏꯅꯥꯔꯒ ꯂꯩꯕꯗꯣ
ꯎꯝ
ꯑꯗꯨꯅ ꯃꯈꯜ ꯑꯃꯅꯦꯕ
ꯑꯗꯨꯝ ꯎꯝ ꯄꯩꯁꯥ ꯂꯩꯗꯦ ꯍꯥꯏꯔꯁꯨ ꯑꯩꯈꯣꯏ ꯂꯩꯅꯕ ꯆꯥꯛ ꯌꯦꯟꯁꯥꯡ ꯆꯥꯅꯕ ꯍꯥꯎꯕ꯭ꯔꯥ ꯍꯥꯎꯗꯕ꯭ꯔꯥ ꯑꯗꯨꯝ ꯆꯥꯅꯕ ꯂꯩꯔꯦ ꯇꯨꯝꯅꯕ ꯐꯃꯨꯡ ꯂꯩꯔꯦ ꯁꯦꯠꯅꯕ ꯐꯤꯔꯣꯜ ꯂꯩꯈ꯭ꯔꯦ ꯑꯗꯨꯗꯨꯕꯨ ꯀꯌꯥ ꯑꯍꯦꯟꯕ ꯄꯥꯝꯔꯒ ꯂꯩꯒꯗ꯭ꯔꯣ
ꯎꯝ ꯃꯨꯛꯀ ꯍꯥꯏꯔꯣꯅꯦ ꯇꯥꯕꯗ ꯅꯨꯡꯉꯥꯏꯌꯦ
ꯌꯥꯔꯤꯁꯦ ꯅꯪꯒꯤꯁꯤꯗꯤ ꯑꯩ ꯉꯥꯡꯉꯨꯕꯀꯣ
ꯅꯥꯡꯁꯦ ꯑꯁ ꯌꯥꯝ ꯍꯥꯏꯕ ꯃꯥꯜꯂꯦꯍꯦ
ꯍꯩꯗꯦꯗ
ꯅꯪꯁꯦ ꯂꯥꯏꯔꯤꯛ ꯀꯟꯅ ꯄꯥꯕ ꯃꯥꯜꯂꯦ
ꯑꯦ ꯂꯥꯏꯔꯤꯛꯁꯦ ꯑꯁ ꯑꯩ ꯂꯥꯏꯔꯤꯛꯁꯦ ꯄꯥꯍꯦ ꯂꯥꯏꯔꯤꯛꯁꯦ ꯁꯣꯛꯈ꯭ꯔꯕ ꯏꯁꯥꯁꯦ ꯋꯥꯔꯒ ꯇꯨꯝꯅꯤꯡꯉꯦꯕ ꯂꯥꯏꯔꯤꯛ ꯁꯣꯛꯄ ꯌꯥꯗꯦ ꯑꯩ
ꯍꯦꯔꯤꯛ ꯀꯥꯟꯟꯅ ꯄꯥꯎ ꯑꯗꯨꯒ ꯑꯩꯁ ꯇꯧꯅꯤꯡꯉꯥꯏ ꯇꯧꯔꯣ
ꯂꯔꯤꯛꯁꯦ ꯑꯩ ꯍꯦꯛ ꯄꯥꯏꯔꯕ ꯇꯨꯝꯅꯤꯡꯉꯦ ꯑꯗꯨꯒꯤ ꯄꯥꯕ ꯌꯥꯗꯦ ꯎꯝ
ꯅꯪꯁꯦ ꯃꯤ ꯑꯆꯥꯎꯕ ꯑꯣꯏꯅꯤꯡꯉꯥꯏ ꯊꯕꯛ ꯀꯟꯅ ꯇꯧꯕ ꯃꯥꯜꯂꯦ
ꯏꯁ ꯌꯥꯝ ꯈꯪꯕꯒꯤ ꯇꯥꯏꯞꯒ ꯇꯧꯔꯛꯀꯅꯨꯀꯣ ꯅꯪ
ꯅꯪꯒꯤ ꯅꯪꯒꯤ ꯋꯥ ꯀꯍꯩꯗꯣ ꯑꯩ ꯂꯣꯏ ꯈꯪꯉꯦꯕ
ꯃꯤ ꯑꯇꯣꯞꯄꯁꯤꯡꯅ ꯍꯥꯏꯌꯦ ꯍꯥꯏꯕꯒꯤ ꯑꯩꯁꯨ ꯃꯤ ꯃꯇꯧ ꯇꯝꯃꯒ ꯉꯥꯡꯕꯅꯤꯗ ꯀꯩꯁꯨ ꯊꯥꯖꯅꯤꯗ
ꯇꯨ ꯃꯤꯁꯦꯁ ꯃꯤ ꯌꯥꯝ ꯑꯃ ꯂꯛ ꯏꯗꯣ
ꯑꯩꯉꯣꯟꯗꯔꯣ ꯑꯩꯗꯤ ꯈꯪꯁꯤꯅꯤ ꯑꯩꯗꯤ ꯅꯪꯉꯣꯟꯗꯅ
ꯅꯉꯣꯟꯗ ꯒꯤꯅꯦ ꯅꯪꯒꯤꯅꯦ ꯑꯩꯒꯤꯗꯤ ꯑꯩꯒꯤ ꯑꯩꯒꯤꯗꯤ ꯅꯨꯄꯤ ꯅꯨꯄꯤ ꯑꯍꯨꯝꯒꯤ ꯅꯝꯕꯔꯗꯤ ꯂꯩꯌꯦ ꯑꯗꯨ ꯅꯨꯄꯤ ꯅꯨꯄꯤꯁꯨ ꯑꯩꯈꯣꯏ ꯏꯇꯦ ꯈꯛꯇ ꯃꯤ
ꯕꯤꯁ
ꯄꯥꯎꯅꯥ ꯄꯥꯎ ꯐꯥꯎꯅꯅꯤꯡꯉꯥꯏ ꯂꯩꯇꯦ ꯇꯨ ꯅꯪꯒꯤꯗꯤ ꯑꯗꯨꯝ ꯂꯥꯛꯑꯦ
ꯑ ꯎꯝ
ꯀꯅꯥꯒꯤ ꯇꯦꯛꯁꯅꯣ ꯅꯪ ꯌꯥꯝ ꯍꯔꯥꯎꯔꯤꯁꯦ
ꯃꯤ ꯃꯥꯅꯦꯅ ꯑꯩꯉꯣꯟꯗ ꯐꯖꯕ ꯋꯥ ꯑꯃ ꯐꯥꯔꯛꯄꯒꯤ ꯃꯥꯜꯂꯦ
ꯅꯠꯇꯦꯕ ꯑꯩꯗꯤ ꯎꯝ ꯑꯗꯨꯝ ꯃꯁꯥꯒꯤꯀꯣ ꯈꯔ ꯅꯣꯛꯁꯨ ꯅꯣꯛꯒꯜꯂꯦ ꯈꯔ ꯑꯗꯨꯝ ꯎꯝ ꯍꯔꯥꯎꯁꯨ ꯍꯔꯥꯎꯒꯟꯕꯗꯣ ꯇꯧꯋꯦ ꯑꯗꯨꯒꯤꯅꯤꯗ ꯀꯩꯁꯨ ꯊꯣꯏꯅ ꯍꯦꯟꯅ ꯍꯔꯥꯎꯕ ꯄꯥꯎ ꯂꯩꯗꯕꯅꯤꯗ
ꯅꯣꯛꯄꯁꯦ ꯍꯤꯗꯥꯛꯅꯦ ꯍꯥꯏꯗꯣ
ꯎꯝ ꯑꯗꯣ ꯑꯩꯈꯣꯏ ꯎꯝ ꯅꯍꯥꯟꯒꯤ ꯑꯩꯈꯣꯏ ꯑꯣꯖꯥ ꯑꯃꯅꯀꯣ ꯍꯥꯏꯌꯦꯕ ꯑꯩ ꯑꯣ ꯎꯝ ꯅꯪꯁꯦ ꯅꯣꯛꯃꯟꯗꯅ ꯀ ꯅꯪꯒꯤ ꯆꯤꯟꯒꯤ ꯃꯅꯥꯛꯇ ꯎꯝ ꯀꯔꯤ ꯍꯥꯏꯔ ꯅꯣꯛ ꯑꯗꯨꯝ ꯅꯣꯛ ꯑꯣꯏꯔꯗꯤ ꯑ ꯀꯔꯤ ꯑꯩ ꯍꯥꯏꯕ꯭ꯔꯥ ꯍꯥꯏ ꯃꯛ ꯊꯣꯛꯄꯗꯣ ꯑꯗꯨ ꯅꯠꯇ꯭ꯔꯅꯤ ꯍꯥꯏꯅ ꯍꯥꯏꯕꯅꯤ ꯅꯣꯡꯃꯟꯕꯒꯤꯀꯣ ꯑ ꯍꯅꯨ ꯍꯅꯨꯕꯤꯈꯣ ꯃꯣꯏ ꯃꯃꯥꯏꯗꯣ ꯀꯩꯅꯣꯃ ꯇꯧꯋꯤꯗꯅ ꯑꯗꯨꯃꯥꯏ ꯑꯗꯨꯃꯥꯏꯅꯀꯣ ꯅꯪꯅ ꯅꯣꯛꯄꯒꯤ ꯃꯃꯤꯁꯤꯡꯅ ꯑꯗꯨꯃꯥꯏꯅ ꯊꯣꯛꯈ꯭ꯔꯅꯤ ꯍꯥꯏꯕꯅꯤ꯫
ꯅꯣꯛꯀꯗꯕꯅꯤꯅꯦ ꯅꯣꯛꯄꯁꯦ ꯍꯤꯗꯥꯛꯅꯦ ꯍꯥꯏꯗꯣ꯫
ꯑꯗꯨꯝ ꯅꯣꯛꯑꯒ ꯂꯩꯌꯦ ꯑꯗꯨꯒ ꯅꯣꯛꯄꯁꯦ ꯀꯣ ꯈꯔ ꯀꯥ ꯍꯦꯟꯈ꯭ꯔꯦꯕ ꯑꯩꯁꯦ ꯃꯤꯅ ꯌꯥꯝ ꯃꯤꯅ ꯌꯥꯝꯅ ꯀꯔꯤ ꯍꯥꯏꯁꯤꯔ ꯐꯥꯒꯤ ꯇꯧꯕ ꯅꯠꯇ꯭ꯔꯁꯨꯀꯣ ꯑꯁꯦꯡ ꯐꯖꯅ ꯉꯥꯡꯉꯒ ꯂꯩꯕ ꯃꯇꯝꯗꯁꯨ ꯑꯗꯨꯝ ꯅꯣꯛꯅꯤꯡꯈ꯭ꯔꯕꯗꯣ ꯏꯁ ꯈꯔ ꯂꯩꯔꯗꯤ ꯋꯥꯊꯤ ꯆꯥꯅꯤ
ꯑꯗꯨ ꯑꯣꯏꯔꯗꯤ ꯅꯪꯖꯦ ꯍꯣꯁꯄꯤꯇꯥꯜ ꯆꯠꯀꯗꯕꯅꯦ
ꯑꯗꯨꯅꯦ ꯀꯨꯏꯗ꯭ꯔꯕꯅꯦ ꯑꯩꯁꯦ ꯑꯩꯈꯣꯏ ꯑꯩꯈꯣꯏ ꯏꯃꯨꯡ ꯈꯣꯏꯅꯀꯣ ꯄꯨꯕꯤꯔꯅꯤ ꯍꯥꯏꯌꯦ ꯑꯩꯗꯣ ꯑꯩꯅ ꯌꯥꯗꯕ
ꯐꯥꯒꯤ ꯇꯧꯕꯅꯦ ꯅꯣꯛꯄꯗꯤ
ꯀꯤꯗꯤ ꯑꯉꯥꯎꯕꯤꯒꯤ ꯃꯃꯤꯡꯗꯤ ꯇꯜꯂꯦ
ꯅꫭꯛꯄꯁꯦ ꯍꯣꯏ ꯃꯇꯝ ꯆꯥꯅ ꯅꯣꯛꯄꯗꯨꯗꯤ ꯅꯣꯛꯇ꯭ꯔꯗꯤ ꯃꯤꯅꯁꯨ ꯈꯪꯉꯦꯗꯅ ꯗꯨꯝ ꯃꯥꯁꯦ ꯀꯩꯅꯣ ꯇꯧꯕ꯭ꯔꯅ ꯗꯨꯝꯈꯪ ꯃꯇꯝ ꯆꯥꯅ ꯅꯣꯛꯀꯗꯕꯅꯦ
ꯑꯗꯨꯅꯦ ꯈꯔ ꯅꯣꯛꯒꯟꯕꯒꯤꯅꯦ ꯑꯈꯣꯏꯁꯦ
ꯑꯩꯉꯣꯟꯗꯗꯤ ꯑꯗꯨꯝ ꯅꯣꯛꯄꯁꯨ ꯌꯥꯏꯌꯦ
ꯅꯣꯛꯀꯅꯨ ꯍꯥꯏꯔꯁꯨ ꯑꯗꯨꯝ ꯅꯣꯛꯂꯒ ꯂꯩꯈ꯭ꯔꯅꯤ
ꯁꯣ ꯍꯧꯖꯤꯛꯁꯨ ꯅꯣꯛꯑꯅꯤ ꯇꯨ ꯑꯥ
ꯎꯝ ꯈꯪꯗ꯭ꯔꯦ
ꯋꯥ ꯋꯥ ꯉꯥꯡꯅꯤꯡꯁꯥꯏ ꯉꯥꯡꯅꯤꯡꯉꯥꯏꯁꯨ ꯂꯩꯔꯇ ꯂꯩꯇ꯭ꯔꯦ
ꯂꯩꯌꯦꯕ ꯑꯩꯀꫭ ꯅꯣꯛꯅꯤꯡꯕꯃ ꯇꯝꯗ ꯑ ꯋꯥ ꯉꯥꯡꯔꯤꯗꯤ ꯑꯩꯅ ꯉꯥꯡꯕꯗꯣ ꯃꯤꯅ ꯐꯖꯅ ꯇꯥꯔꯣꯏꯗꯅ
ꯎꯝ ꯎꯝ ꯎꯝ
ꯑꯗꯨꯒꯤꯅꯤꯗ ꯃꯤꯗꯤ ꯃꯤ ꯈꯔꯗꯤ ꯎꯝ ꯀꯞ ꯀꯞꯔꯒ ꯋꯥ ꯉꯥꯡꯕ ꯈꯔ ꯂꯩꯗꯅ
ꯑꯥ
ꯀꯞ ꯀꯞꯔꯒ ꯀꯞꯗꯤ ꯀꯞꯄ ꯑꯗꯨꯝ ꯋꯥꯗꯤ ꯗꯨꯝ ꯉꯥꯡꯊꯣꯛꯔꯒ ꯂꯩꯕ ꯗꯣ ꯑꯗꯣ ꯑꯩꯅ ꯅꯣꯛ ꯅꯣꯛꯂꯒ ꯑꯗꯨꯝ ꯋꯥ ꯉꯥꯡꯕꯗꯣ ꯇꯧꯋꯦꯕ
ꯑꯗꯨꯅꯤ ꯑꯩ ꯄꯥꯝꯃꯤꯁꯦ ꯅꯨꯄꯤꯗ
ꯑꯩ ꯑꯗꯨꯝ ꯎꯝ ꯈꯔ ꯍꯔꯥꯎꯒꯟꯕꯁꯨ ꯀ ꯇꯧꯕꯅꯦ ꯑꯩ ꯑ ꯃꯤ ꯑꯃꯅ ꯑꯉꯣꯟꯗ ꯑꯪ ꯀꯩꯒꯨꯝꯕ ꯊꯤꯅ ꯍꯥꯏꯔꯝꯃꯁꯨꯀꯣ ꯍꯣꯏ ꯈꯨꯗꯛꯇꯕꯨꯗꯤ ꯑꯥ ꯍꯣꯏ ꯁꯥꯎꯕꯕꯨꯗꯤ ꯁꯥꯎꯔꯣꯏꯕ ꯃꯣꯏ ꯕꯨ ꯀꯞꯄꯁꯨ ꯇꯧꯔꫭꯏ ꯑꯥ ꯎꯝ ꯈꯔ ꯃꯇꯝ ꯈꯔ ꯃꯤꯅꯤꯠ ꯈꯔꯕꯨꯗꯤ ꯑꯥ ꯃꯇꯝ ꯈꯔ ꯑꯗꯨꯝ ꯈꯟꯒꯤꯅꯦꯕ ꯈꯔ ꯂꯩꯔꯒ ꯅ ꯑꯣꯏꯖꯁꯅꯨꯗ ꯍꯥꯏꯅꯀꯣ ꯑꯗꯨꯝ ꯍꯣꯏ ꯑꯩꯒꯤ ꯐꯥꯅꯕ ꯍꯥꯏꯕꯤꯕ ꯋꯥꯍꯩ ꯑꯣꯏꯔꯗꯤꯀꯣ ꯎꯝ ꯍꯔꯥꯎ ꯍꯔꯥꯎꯅ ꯑꯗꯨꯝ ꯑꯩ ꯈꯨꯝꯔꯒ ꯑꯗꯨꯝ ꯃꯣꯏꯅ ꯐꯅꯤꯅ ꯍꯥꯏꯕꯗꯨ ꯑꯗꯨꯝ ꯏꯟꯈ꯭ꯔꯅꯤꯕ ꯅꯠꯇ꯭ꯔꯒ ꯑꯗꯨꯝ ꯃꯕꯨꯛ ꯐꯠꯇꯅ ꯑꯗꯨꯝ ꯍꯥꯏꯔꯕ ꯈꯔ ꯂꯩꯗꯅ ꯑꯗꯨꯒꯨꯝꯕꯗꯨ ꯀꯩꯝ ꯈꯟꯕꯤꯗꯦ ꯑꯗꯨꯝ ꯈꯔ ꯂꯩꯔꯒꯗꯨꯝ ꯀꯥꯎꯊꯣꯛꯈ꯭ꯔꯅꯤ ꯑꯩ
ꯑꯗꯨꯅ ꯐꯩ ꯑꯗꯨꯅ ꯐꯩꯌꯦ ꯃꯤ ꯃꯤ ꯑꯃꯅ ꯅꯪꯉꯣꯟꯗ ꯅꯪꯅ ꯄꯥꯝꯗꯕꯗ ꯅꯪꯅ ꯄꯥꯝꯗꯕꯗꫭ ꯇꯧꯕꯗ